ꯇꯕ
ꯇꯥꯏꯌꯦ
ꯑꯣ ꯀꯩꯗꯧꯔꯝꯃꯤꯅꯣ ꯑꯣ
ꯑꯁ ꯉꯔꯥꯡ ꯂꯥꯏ ꯍꯔꯥꯎꯕ
ꯅꯣꯏ ꯂꯥꯏ ꯍꯔꯥꯎꯕ꯭ꯔꯣ
ꯑꯩꯈꯣꯏꯒꯤꯗꯤ ꯍꯔꯥꯎꯕ ꯈꯔ ꯀꯨꯏꯈ꯭ꯔꯦ ꯍꯔꯥꯎꯈꯤꯕꯗꯤ
ꯑꯣ ꯈꯨꯔꯥꯏꯔꯣꯝꯗꯁꯨ ꯍꯔꯥꯎ ꯃꯥꯜꯂꯦꯅꯦ ꯍꯧꯖꯤꯛ ꯀꯟꯅ
ꯑꯁ ꯑꯗꯨ ꯌꯦꯡꯉꯨꯕꯗꯅꯤꯅꯦ ꯅꯪꯕꯣ ꯉꯔꯥꯡ ꯃꯦ ꯂꯥꯏ ꯂꯪꯊꯣꯛꯄꯒ ꯑꯣꯏꯕ ꯃꯥꯜꯂꯦ
ꯑꯥ
ꯑꯗꯨꯒꯤ ꯌꯥꯝ ꯅꯨꯡꯉꯥꯏꯕ ꯀꯨꯝꯍꯩ ꯑꯃ ꯇꯧꯈ꯭ꯔꯦꯅꯦ ꯆꯥꯎꯅ
ꯑꯣ ꯑꯣ ꯈꯨꯔꯥꯏꯁꯨ ꯐꯖꯅ ꯆꯥꯎꯅ ꯍꯔꯥꯎ ꯃꯥꯜꯂꯤꯅꯦ
ꯑꯃꯗꯦ ꯃꯣꯏ ꯌꯥꯏꯃꯗꯣ ꯂꯩꯕꯅꯤꯅ
ꯑꯣ ꯁꯤ ꯃꯣꯏꯔꯥꯡꯒꯤꯁꯤ ꯐ ꯆꯥꯎꯋꯤꯀꯣ ꯃꯣꯏꯔꯥꯡ ꯂꯥꯏꯔꯥꯎꯕꯁꯨ
ꯃꯅꯤꯄꯨꯔ ꯄꯨꯝꯕꯩꯗꯤ ꯃꯣꯏꯔꯥꯡꯅꯈꯣꯏ ꯆꯥꯎꯋꯤꯗ ꯂꯩ ꯅꯕꯗꯤ
ꯑꯗꯨ ꯀꯛꯆꯤꯡ ꯂꯣꯝꯗꯁꯨ ꯐꯖꯅ ꯆꯥꯎꯅ ꯇꯧ ꯃꯥꯜꯂꯦꯅꯦ ꯍꯥꯏꯗꯤꯩ ꯃꯅꯤꯄꯨꯔ ꯒꯤ ꯂꯥꯏ ꯍꯔꯥꯎꯕꯒꯤ ꯃꯈꯜꯁꯦ ꯃꯔꯤ ꯊꯣꯛꯅ ꯂꯩꯗꯅ
ꯑꯥ
ꯀꯪꯂꯩ ꯍꯥꯏꯕ ꯑꯃ ꯂꯩꯔꯦ
ꯎꯝ
ꯀꯛꯆꯤꯡ ꯍꯥꯏꯕ ꯑꯃ ꯂꯩꯔꯦ ꯑꯗꯨ ꯃꯣꯏꯔꯥꯡ ꯍꯥꯏꯕ ꯑꯃ ꯂꯩꯔꯦ ꯑꯗꯨꯒ ꯆꯥꯛꯄ
ꯎꯝ ꯆꯠꯄ ꯍꯔꯥꯎꯕ
ꯑꯥ ꯑꯗꯨꯃꯥꯏꯅ ꯃꯔꯤ ꯊꯣꯛ ꯈꯥꯏꯗꯣꯛꯇꯏꯅꯦ
ꯈꯥꯏꯗꯣꯛꯄꯅꯦ
ꯑꯗꯨꯅꯦ ꯑꯝꯇ ꯃꯥꯟꯅꯗꯦꯕ ꯃꯣꯏꯁ ꯅꯠꯇ꯭ꯔꯥ ꯀꯔꯥꯎ ꯍꯔꯥꯎꯕꯁꯤ ꯈꯔ ꯈꯔꯗꯤ ꯂꯣꯏ ꯈꯦꯠꯅꯩꯕ ꯑꯗꯣ
ꯀꯛꯆꯤꯡꯒ ꯀꯛꯆꯤꯡꯒꯅꯦ ꯀꯪꯂꯩꯒꯁꯦ ꯎꯝ ꯃꯥꯟꯅꯗꯤ ꯃꯥꯟꯅꯩ ꯑꯗꯨꯒꯅꯦ ꯂꯥꯏꯔꯣꯏ ꯅꯨꯃꯤꯠꯇ ꯃꯣꯏꯒꯤꯅ ꯉꯥꯄꯨꯝ ꯐꯥꯞ ꯍꯥꯏꯕ ꯑꯃ ꯌꯥꯎꯕ ꯑꯣꯏꯇꯥꯔꯦ ꯀꯛꯤꯡ
ꯑꯝ ꯑꯗꯨ ꯍꯥꯏꯔꯒꯕꯨ
ꯑꯥ
ꯅꯣꯡꯃ ꯑꯩꯅ ꯂꯩꯃꯔꯥꯝꯗ ꯅꯣꯡꯃ ꯑꯃ ꯌꯥꯎꯔꯨꯏꯌꯦ ꯑꯩꯖꯣ ꯑꯗꯨ ꯂꯩꯃꯔꯥꯝꯒꯤ ꯑꯗꯨꯖꯨ ꯃꯣꯏꯖꯤ ꯀꯃꯥꯏꯟ ꯇꯧꯒꯦꯗ ꯃꯣꯏ ꯂꯥꯏ ꯍꯔꯥꯎꯁꯦ ꯃꯣꯏꯅ ꯍꯥꯏꯕꯗ ꯃꯣꯏꯒꯤꯗꯤ ꯅꯨꯃꯤꯠ ꯅꯤꯅꯤꯒꯨꯝꯕꯗꯤꯅꯦ ꯍꯥꯏꯗꯤ ꯂꯥꯏ ꯍꯔꯥꯎꯕꯖꯦ ꯑꯇꯩ ꯁꯤꯡ ꯆꯟꯕꯅꯦ ꯑꯗꯨ ꯀꯩꯊꯦꯜ ꯀꯥꯕꯅꯦ ꯑꯗꯨꯒ ꯃꯣꯏꯒꯤ ꯂꯧ ꯎ ꯂꯧꯒ ꯃꯔꯤ ꯂꯩꯅꯕ ꯕ ꯃꯥꯜꯂꯦ ꯑꯩꯁꯨ ꯆꯞ ꯆꯥꯕꯗꯣ ꯀꯥꯎꯒ꯭ꯔꯦ ꯍꯥꯏꯗꯤ ꯃꯣꯏꯅ ꯀꯩꯩꯅꯣꯝ ꯍꯥꯏꯕꯅꯦꯕꯀꯣ ꯑꯗꯨꯒꯩꯗꯨ ꯇꯧ ꯂꯣꯏꯔꯦ ꯗꯅ ꯑꯗꯨꯒ ꯃꯣꯏꯒꯤ ꯂꯥꯏꯕꯧ ꯆꯣꯡꯕ ꯈꯣ ꯈꯣꯠꯄ ꯑꯗꯨ ꯇꯧꯕ ꯃꯥꯜꯂꯦꯕ ꯅꯨꯃꯤꯠ ꯅꯤꯅꯤ ꯑꯝꯗꯤ ꯑꯗꯨ ꯍꯥꯟꯕ ꯇꯧꯋꯦꯅ ꯍꯥꯏꯌꯦꯕ
ꯇꯧꯔꯝꯒꯅꯤ
ꯑ ꯃꯣꯏ ꯂꯩꯀꯥꯏ ꯂꯩꯀꯥꯏ ꯄꯥꯜꯂꯤ ꯂꯩꯅꯔꯦꯗꯅ ꯑꯗꯨꯒ ꯍꯟꯗꯛ ꯆꯍꯤ ꯖꯤ ꯖꯤꯅ ꯁꯨꯋꯥꯏꯅ ꯑꯋꯥꯡ ꯂꯩꯀꯥꯏ ꯄꯨꯌꯣ ꯍꯥꯏꯔꯣ ꯅꯠꯇ꯭ꯔꯒ ꯃꯊꯪ ꯆꯍꯤꯅ ꯃꯈꯥ ꯂꯩꯀꯥꯏ ꯑꯗꯨꯃꯥꯏꯅ ꯄꯥꯜꯂꯤ ꯈꯥꯏꯗꯣꯛꯅꯔ ꯇꯧꯅꯕ ꯖꯥꯠꯅꯤ
ꯂꯩꯃꯔꯥꯝꯖꯦ ꯑꯦ ꯁꯤ ꯆꯡꯤꯕ꯭ꯔꯣ ꯀꯩꯆꯤꯡꯒꯦ
ꯆꯥꯛꯄꯗ ꯑ ꯆꯤꯡꯉꯦ ꯁ ꯑꯦꯁ ꯁꯤ ꯆꯤꯡꯕꯅꯦ ꯆꯥꯛꯄ ꯍꯔꯥꯎꯕꯅꯦ ꯃꯣꯏꯁꯨ ꯑꯗꯨ ꯀꯧꯕ꯭ꯔꯨꯒꯤ ꯃꯆꯥꯅꯨꯄꯥꯅꯦꯅ ꯑꯃ ꯂꯩꯕꯗꯣ ꯈꯪꯕ꯭ꯔꯣ ꯂꯣꯌꯥꯜꯂꯛꯄꯅ ꯑꯃ ꯂꯩꯕꯗꯣ
ꯀꯧꯕ꯭ꯔꯨꯒꯤ ꯃꯆꯥꯅꯨꯄ ꯇꯦ ꯃꯁꯦꯟ ꯅꯨꯨꯄꯥ
ꯃꯁꯦꯟ ꯅꯨꯄꯥꯔꯣ
ꯑꯥ
ꯑꯣ ꯑꯩꯗꯤ ꯃꯆꯥꯅꯨꯄꯥꯔꯥ ꯈꯜꯂꯤꯅꯤꯅꯦ ꯍꯥꯏꯗꯤ ꯂꯣꯌꯥ ꯂꯥꯛꯄꯗꯣ
ꯎꯝ
ꯂꯣꯌꯥꯂꯥꯛꯄ ꯍꯥꯏ ꯏꯕꯨꯙꯧ ꯂꯣꯌꯥꯂꯥꯛꯄ ꯍꯔꯥꯎꯋꯦꯕ ꯃꯣꯏꯒꯤꯅ ꯑꯗꯣꯝꯗ ꯑꯃꯨꯛ ꯁꯦꯛꯃꯥꯏꯒꯤꯅ ꯏꯕꯨꯙꯧ ꯀꯧꯕ꯭ꯔꯨ ꯂꯩꯔꯦꯗꯅ
ꯀꯧꯕ꯭ꯔꯨꯒ ꯀꯧꯅꯨꯒꯖꯦ ꯃꯇꯩ ꯃꯅꯥꯎ ꯂꯩꯔꯦꯗꯅ ꯀꯣ
ꯑꯥ
ꯑꯗꯨꯒ ꯂꯣꯌꯥ ꯂꯥꯛꯄꯁꯦ ꯃꯁꯦꯟ ꯅꯨꯄ ꯄꯥ ꯀꯩꯅꯣ ꯑꯣꯏꯈꯤꯕꯅꯤꯅꯦ
ꯑꯣ
ꯀꯥꯎꯒ꯭ꯔꯦ ꯃꯆꯥꯅ ꯀꯧꯕ꯭ꯔꯨꯒ ꯀꯧꯕ꯭ꯔꯨꯒꯤ ꯃꯆꯥꯅꯨꯄꯤ ꯂꯧꯋꯦꯅ ꯑꯗꯨ ꯊꯣꯡ ꯎꯝ
ꯑꯥ ꯑꯗꯨꯏꯅ ꯑꯣꯏꯔꯝꯕꯁꯦ ꯑꯩꯅ ꯐꯖꯅ ꯈꯪꯗꯕ ꯀꯣꯛꯝꯒꯅꯤ ꯑꯗꯨꯒ ꯁꯦꯛꯃꯥꯏꯒꯤꯗꯤ ꯑꯃꯨꯛ ꯉꯜꯂꯦꯕ ꯍꯔꯥꯎꯕꯁꯦ ꯍꯥꯏꯗꯤ ꯐꯦꯕꯋꯥꯔꯤꯁꯦ ꯑꯩꯈꯣꯏꯒꯤ ꯃꯩꯇꯩꯒꯤꯗ ꯀꯃꯥꯏꯅ ꯍꯥꯏꯅꯩ
ꯑ ꯋꯥꯛꯆꯤꯡ
ꯋꯥꯛꯆꯤꯡ ꯑꯗꯨꯗꯥꯋꯥꯏ ꯑꯣꯏꯗꯣꯏꯔꯥ ꯑꯥ ꯋꯥꯛꯆꯤꯡ ꯃꯥꯜꯂꯦ ꯑꯗꯨꯒ ꯑꯗꯨ ꯈꯔ ꯑꯃꯗꯤ ꯑꯗꯨꯝ ꯃꯩꯇꯩꯒꯤ ꯑꯣꯏꯅꯗꯤ ꯆꯍꯤ ꯍꯧꯕꯁꯤꯁꯨ ꯆꯩꯔꯥꯎꯕꯁꯤꯐꯥꯎꯗꯕꯨ ꯍꯥꯏꯗꯤ ꯋꯥꯛꯆꯤꯡ ꯂꯣꯝꯗ ꯍꯔꯥꯎꯅꯕ ꯃꯤꯁꯨ ꯂꯩꯅꯦ ꯈꯔ ꯑꯃ ꯃꯔꯛ ꯑꯃ ꯇꯧꯔꯝꯃꯦꯕ ꯃꯩꯇꯩꯒꯤ ꯆꯩꯔꯥꯎꯕꯗꯣ ꯑꯣ ꯈꯔ ꯑꯃꯗꯤ ꯋꯥꯛꯆꯁꯤꯡꯗ ꯍꯔꯥꯎ ꯂꯥꯎꯒꯗꯕꯅꯤ ꯀꯥꯏꯅ ꯇꯧꯅꯗꯅ ꯃꯔꯛ ꯑꯃ ꯈꯔ ꯇꯧꯅꯔꯝꯕꯅꯤ ꯑꯗꯗꯒꯤꯗꯤ ꯈꯪꯕ ꯍꯥꯏꯗꯤ ꯁꯖꯤꯕꯨ ꯅꯠꯇꯕ ꯀꯥꯡꯕꯨ ꯑꯃꯁꯨ ꯑꯃꯨꯛ ꯊꯣꯔꯤꯛꯏꯕ
ꯑꯦ ꯆꯩꯔꯥꯎ ꯑꯩꯈꯣꯏꯒꯤ ꯆꯩꯔꯥꯎꯕ ꯆꯍꯤ ꯍꯧꯕꯁꯦ ꯋꯥꯛꯆꯤꯡꯗ ꯆꯍꯤ ꯍꯧꯕ ꯑꯁꯦꯡꯕꯅꯤ ꯀꯥꯏꯅ ꯂꯩꯕ ꯌꯥꯎꯕꯅꯦ ꯃꯤ ꯆꯩꯔꯥꯎ ꯆꯔꯥꯎ ꯆꯔꯥꯎꯕꯁꯦ ꯁꯖꯤꯕꯨꯗ ꯅꯠꯇꯦ ꯋꯥꯛꯆꯤꯡꯗꯗꯤ ꯆꯩꯔꯥꯎꯕ ꯍꯧꯔꯕꯅꯤ ꯀꯥꯏꯅ ꯀꯣ
ꯑꯥ ꯑꯗꯨꯅꯇ ꯑꯥ ꯑꯗꯨꯒ ꯑꯩꯈꯣꯏ ꯁꯦꯛꯃꯥꯏꯗ ꯍꯥꯏꯅꯕꯗꯗꯤ ꯁꯨꯃꯥꯏꯅꯁꯨ ꯍꯥꯏꯅꯩꯌꯦꯕ ꯍꯥꯏꯗꯤ ꯏꯕꯨꯗꯧ ꯀꯧꯕ꯭ꯔꯨ ꯍꯔꯥꯎꯗ꯭ꯔꯤꯒꯩꯅꯦ ꯑꯇꯣꯞꯄꯥ ꯍꯔꯥꯎꯕꯥ ꯐꯠꯇ ꯐꯠꯇꯦ ꯀꯥꯏꯅ ꯍꯥꯏꯅꯩꯌꯦꯕ ꯍꯥꯏꯗꯤ ꯆꯍꯤꯗ ꯌꯦꯡꯉꯛꯑꯒꯗꯤ ꯃꯣꯏꯅ ꯑꯃꯨꯛ ꯍꯥꯟꯅ ꯆꯤꯡꯗꯣꯏꯅꯦꯕꯀꯣ
ꯃꯥꯅꯦ ꯃꯥꯅꯦ ꯀꯧꯕ꯭ꯔꯨ
ꯌꯦꯉꯗꯤ ꯌꯥ
ꯀꯧꯕ꯭ꯔꯨ ꯍꯥꯟꯅ ꯍꯔꯥꯎꯗ꯭ꯔꯤꯉꯩ ꯑꯇꯩ ꯍꯔꯥꯎꯕ ꯌꯥꯗꯦ ꯀꯧꯕ꯭ꯔꯨꯗꯒꯤꯅꯦꯕ ꯂꯥꯏꯒ ꯃꯤꯒ ꯇꯥꯕ ꯍꯧꯏ ꯍꯥꯏꯖꯤ ꯆꯤꯡ ꯅꯨꯡ ꯃꯤ ꯇꯥꯕ ꯍꯧꯕꯁꯦ ꯀꯕꯨꯗꯩꯩ ꯍꯧꯋꯤ ꯀꯥꯏꯅ ꯑꯗꯣ ꯀꯧꯕꯔꯨ ꯑꯗꯨ ꯆ ꯏ ꯃ ꯃꯇꯝꯣꯗꯨꯅꯦ ꯑꯗꯨꯝ ꯃꯤ ꯇꯥꯝꯕ ꯌꯥꯕꯒꯤ ꯏꯁꯇꯥꯏꯜꯗꯣ ꯑꯗꯨꯝ ꯐꯪꯕꯅꯦꯕ
ꯐꯪꯉꯦ ꯐꯪꯉꯦ ꯍꯣꯏ ꯅꯨꯡꯒ ꯍꯛꯇꯅ
ꯇꯨꯗ ꯂꯩꯔꯤꯗꯣ ꯄꯨꯈꯒ ꯅꯠꯇ꯭ꯔꯣ ꯇꯣꯉꯥꯟ ꯇꯣꯉꯀꯤ
ꯑꯗꯨꯗꯩ ꯏꯃꯣꯏꯅꯨ ꯄꯨꯈ꯭ꯔꯤ ꯀꯥꯏꯅ ꯂꯩꯒꯨꯝ ꯇꯧꯕꯅꯤ
ꯑꯗꯨꯃꯥꯏꯅ ꯁꯦꯝꯃꯝꯃꯤꯗ ꯆꯤꯡꯊꯛꯇꯨꯗꯅ ꯃꯥꯏ ꯀꯣꯡꯀꯨꯞ ꯀꯣꯡꯀꯨꯨꯞꯀ ꯁꯦꯝꯃꯤꯗꯣ
ꯑꯍꯣꯏ ꯑꯗꯨꯗꯩꯗꯤ ꯕꯣ ꯊꯥꯏꯅ ꯑꯩꯈꯣꯏꯅ ꯑꯉꯥꯡ ꯑꯣꯏꯔꯤꯉꯩꯗꯗꯤ ꯑꯍꯟꯁꯤꯡꯅꯒ ꯍꯥꯏꯅꯕꯗꯗꯤ ꯏꯁꯇꯥꯔ ꯖꯥꯟꯒꯤ ꯃꯈꯨꯠꯅ ꯄꯥꯏꯔꯝꯕꯒꯤ ꯎꯔꯤꯗ ꯇꯥꯔꯝꯃꯤ ꯀꯥꯏꯅꯀꯣ ꯍꯥꯏꯗꯤ ꯁꯨꯝ ꯃꯤꯊꯣꯂꯣꯖꯤ ꯃꯤꯠꯄꯨꯗꯤ ꯑꯣꯏꯗꯣꯏꯅꯦꯕꯀꯣ ꯍꯥꯏꯗꯤ ꯍꯥꯏꯅꯕꯗꯣ ꯑꯗꯨꯗꯩꯗꯤ ꯀꯧꯕ꯭ꯔꯗꯒꯁꯦ ꯅꯥꯄꯤ ꯃꯈꯜ ꯑꯃ ꯍꯧꯋꯤꯗꯅ ꯃꯣꯔꯥ ꯂꯥꯏ ꯃꯣꯔꯥ ꯀꯥꯏꯅ ꯑꯥ ꯑꯥ ꯑꯗꯨꯃꯥꯏꯒ ꯇꯧꯗꯅ ꯋꯥꯔꯤ ꯃꯌꯥꯝ ꯂꯩꯕꯅꯤꯅꯦ ꯑꯩꯈꯣꯏꯒꯤꯁꯤꯁꯨ
ꯑꯗꯨ ꯄꯥꯟꯊꯣꯏꯕꯤꯒꯤ ꯈꯨꯕꯝꯗꯣ ꯑꯗꯨꯗꯒ ꯅꯨꯡꯗꯣ ꯀꯅ ꯈꯨꯕꯝ ꯂꯩꯔꯦꯗꯅ
ꯑꯥ
ꯏꯃꯣꯏꯅꯨ ꯈꯨꯕꯝ ꯂꯩꯕ ꯖꯒꯥꯗꯨꯅ ꯏꯃꯣꯏꯅꯨꯊꯦꯜ ꯀꯧꯔꯦꯕꯀꯣ
ꯑꯥ
ꯑꯗꯨꯒ ꯄꯥꯟꯊꯣꯏꯕꯤ ꯂꯩꯕ ꯖꯒꯥꯁꯤꯅꯅꯦ ꯍꯃꯣꯏꯅ ꯀꯦꯜꯂꯗꯦ ꯌꯦ
ꯑꯣ
ꯑꯩꯈꯣꯏ ꯀꯔꯤ ꯍꯥꯏꯔꯤꯅꯣ ꯃꯃꯥꯡꯗ ꯑꯁꯣꯝꯗ ꯂꯥꯛꯑꯦ ꯃꯈꯥ ꯄꯥꯡꯅ ꯆꯠꯊꯔꯒꯅꯦ ꯄꯥꯟꯊꯣꯏꯕꯤꯒꯤ ꯈꯨꯕꯝ ꯂꯩꯌꯦꯕꯀꯣ
ꯑꯣ ꯑꯗꯨꯗꯩ ꯆꯠꯇ꯭ꯔꯤꯕ ꯃꯥꯜ
ꯑꯗꯒꯤ ꯄꯥꯟꯊꯣꯏꯒꯤ ꯈꯨꯕꯝꯁ ꯂꯩꯔꯦꯗꯅꯀꯣ ꯑꯗ ꯄꯥꯟꯣꯡ ꯃꯊꯛ ꯁꯤꯗ ꯀꯩꯒꯤ ꯀꯩꯅ ꯄꯒꯤꯅꯦ ꯄꯥꯟꯊꯣꯏꯕꯤꯁꯦ ꯀꯩ ꯆꯦꯜꯂꯤꯗꯅ ꯑꯩꯈꯣꯏꯒꯤ ꯀꯩꯒꯤ ꯈꯨꯡꯒꯣꯣꯟ ꯑꯣꯝꯗ ꯇꯥ ꯂꯩꯌꯦ ꯃꯣꯡ ꯃꯊꯛꯇꯨꯗ ꯑꯗꯨꯒ ꯑꯗꯨꯝ ꯁꯥꯒꯤ ꯃꯤꯒꯤ ꯀꯩꯅꯣꯅꯨꯡꯒꯤ
ꯑꯥ
ꯍꯜꯂꯣ
ꯇꯥꯏ ꯇꯥꯏ
ꯅ ꯋꯥꯁꯦ ꯑꯨ ꯃꯥꯒꯦ ꯅ ꯋꯥꯥꯎꯁꯦ ꯃꯥꯒꯦ ꯇꯧꯃꯤꯅꯦ
ꯑꯗ ꯁ
ꯇꯔꯦ ꯇꯔ
ꯑ